ꯍꯂꯣ
ꯑ ꯀꯔꯤ ꯇꯧꯕꯒꯦ
ꯁꯨꯗꯦ ꯐꯅꯦ
ꯀꯔꯤ ꯍꯥꯏꯕ
ꯀꯔꯤꯁꯨ ꯇꯧꯗꯦ ꯀꯩꯁꯨ ꯇꯧꯗꯦ ꯅꯪꯗꯤ
ꯎꯝ ꯑꯩꯁꯨ ꯀꯔꯤꯁꯨ ꯇꯧꯗꯦ
ꯎ ꯀꯔꯤ ꯌꯦꯟꯁꯥꯡ ꯆꯥꯔꯦ
ꯑꯩꯈꯣꯏ ꯏꯁꯀ꯭ꯋꯥꯁꯀ ꯎ ꯑꯥ
ꯀ꯭ꯋꯥꯁ ꯀꯌꯥ ꯀꯔꯤ
ꯀꯣꯁ ꯀꯥꯒꯟ ꯃꯟ ꯍꯥꯏ
ꯀꯥꯎꯕꯔꯥ
ꯌꯥꯗꯕ ꯀꯀꯥ ꯑꯣꯕ ꯎꯝ ꯎꯝ
ꯍꯌꯦꯡ ꯑꯌꯨꯛꯇ ꯍꯟꯕꯔꯥ ꯌꯨꯝ
ꯑꯣꯏꯪ ꯑ ꯆꯠꯇꯅꯤ
ꯑꯌꯨꯛꯇ ꯍꯟꯗꯨ ꯔꯥꯟꯍꯠ ꯌꯦꯍꯨꯝ
ꯎꯝ
ꯎꯝ ꯅꯪꯒꯤ ꯌꯨꯝꯗꯁꯨ ꯈꯔ ꯈꯔꯕꯨꯗꯤ ꯂꯩꯥꯏꯌꯨꯅꯦ ꯌꯨꯝꯗ ꯃꯤ ꯑꯃ ꯐꯥꯎ ꯂꯩꯇ꯭ꯔꯒ ꯑꯗꯨꯝ ꯀꯔꯤꯒꯤꯒꯤꯅꯣ ꯑꯗꯨꯃꯥꯏꯅ ꯇꯧꯒꯅꯨ ꯃꯤꯅ ꯂꯩꯇꯕ ꯌꯨꯝꯗꯤ ꯀꯩꯅꯣ ꯇꯧꯕꯅꯤ
ꯑꯩ ꯄꯣꯛꯀꯗ ꯆꯨꯅ ꯌꯨꯝꯗ ꯑꯗꯨꯝ ꯂꯩꯔꯔꯣꯏ
ꯎꯝ
ꯅꯪ ꯄꯨꯔ ꯆ ꯀꯅꯤ
ꯑꯗꯨꯃꯥꯏꯅ ꯇꯧꯔꯗꯤ ꯅꯪ ꯑꯗꯂꯦ ꯅꯪ ꯆꯩ ꯆꯥꯅꯤ ꯑꯗꯨꯃꯥꯏꯅ ꯇꯧꯔꯗꯤ
ꯎꯝ ꯏꯁꯩ ꯆꯥꯔꯗꯤ ꯑꯃꯨꯛ ꯂꯩꯔꯔꯣꯏ
ꯎꯝ ꯑꯃꯨꯛ ꯆꯍꯤ ꯆꯥꯗꯣꯏꯅꯤ ꯂꯩꯇ꯭ꯔꯗꯤ
ꯑꯗꯨꯖꯨ ꯆꯅꯤꯡꯗꯦ
ꯑꯥ
ꯑꯗꯨꯁꯨ ꯆꯩ ꯆꯔꯥꯁꯨ
ꯆꯥꯒꯅꯤ
ꯇ ꯑ ꯇꯥꯛꯀꯅꯤ ꯊꯤꯟꯗꯤꯑꯣ
ꯆꯩ ꯈꯪꯕ꯭ꯔꯥ ꯆꯩ ꯑꯃꯗꯨ
ꯍꯜꯂꯣ ꯎꯝ
ꯇꯥꯕ꯭ꯔꯣꯁ
ꯇꯥꯏꯌꯦ ꯇꯥꯏꯌꯦ
ꯇꯥꯁ
ꯎꯪ ꯆꯩ ꯆꯅꯤꯡꯕ꯭ꯔꯥ
ꯑꯧ ꯃꯣꯏꯗꯤ ꯀꯔꯤ
ꯍꯣꯏ ꯃꯦꯒꯤ ꯅꯣꯏꯅ ꯆꯥꯔꯦ
ꯑꯣ ꯄꯨꯡ ꯑꯥ ꯌꯥꯎꯈꯦ ꯍꯧꯖꯤꯛ ꯐꯥꯎ ꯆꯥꯛ ꯆꯥꯗ꯭ꯔꯤꯕ꯭ꯔꯣ
ꯃꯦꯒꯤ ꯆꯥꯏꯕ
ꯑꯣ
ꯆꯅꯤꯡꯗꯔꯀꯣ
ꯑꯩꯁ ꯆꯥꯛ ꯂꯥꯝꯕꯒꯨꯝ ꯇꯧꯋꯦꯅꯦ
ꯀꯔꯤꯒꯤ ꯆꯥꯛ ꯆꯥꯗꯕ ꯌꯥꯝ
ꯎꯝ
ꯎꯝ
ꯍꯣꯏꯅꯦ
ꯆꯥꯛ ꯌꯥꯝ ꯆꯥꯗꯕ꯭ꯔ ꯅꯪ ꯍꯥꯥ
ꯑꯩ ꯌꯥꯝ ꯆꯥꯏꯌꯦ ꯑꯧ ꯆꯥꯛ ꯌꯥꯝ ꯆꯥꯗꯦ ꯑꯩ ꯆꯥꯛ ꯑꯗꯣ
ꯎꯝ
ꯗꯨꯀꯥꯟꯗ ꯍꯥꯜꯂꯛꯂꯒ ꯗꯨꯀꯥꯟꯗ ꯃꯤ ꯂꯥꯛꯀꯦ ꯍꯥꯏꯕꯗꯣ ꯉꯥꯏꯔꯒ ꯀꯣ ꯑꯩ ꯆꯥ ꯊꯛꯇ꯭ꯔꯤꯕ ꯑꯗꯨ ꯆꯥꯛꯄ ꯌꯥꯝ ꯂꯝꯕꯒꯤꯀꯣ ꯑꯩ ꯆꯠꯄꯁꯨ ꯉꯝꯗ꯭ꯔꯦ ꯑꯗꯨꯒ ꯑꯩꯅ ꯂꯝꯕꯤꯗ ꯑ ꯑꯣ
ꯎꯝ
ꯁꯤꯡꯒꯔꯥ ꯑꯣꯏꯅ ꯁꯤꯡꯒꯔꯥꯗꯣ ꯂꯨꯝꯕ ꯀꯣ
ꯎꯝ
ꯑꯁꯥꯕ ꯂꯩꯕ ꯑꯗꯨꯒꯤ ꯑꯗꯨ ꯄꯨꯔꯒ ꯌꯨꯝꯗ ꯂꯥꯛꯂꯒ ꯇꯥꯕ ꯑꯗꯨ ꯍꯜꯂꯛꯂꯀ ꯁꯤꯗꯤ ꯇꯥꯔꯦ
ꯁꯤꯁꯤꯡꯔ ꯀꯩꯀꯥ ꯆꯥꯔꯦ
ꯁꯤꯁꯤꯡꯒ꯭ꯔ ꯑꯍꯨꯝ ꯁ꯭ꯔ
ꯃꯉꯥ ꯆꯥꯕꯅꯦ ꯗꯨꯀꯥꯟꯗ
ꯀꯤꯌꯦꯦꯍꯦ ꯅꯪꯕꯨ ꯑꯗꯨꯗꯤ
ꯁꯤꯡꯒ꯭ꯔ ꯑꯍꯨꯝꯒ ꯈꯨꯔꯃꯥ ꯑꯃ ꯆꯤꯅꯤ ꯍꯥꯞꯄꯗꯣ ꯇꯧꯕꯗꯣ
ꯎꯝ ꯑꯁ ꯁꯤꯡꯥ ꯑꯍꯨꯝ ꯂꯣꯏꯔꯍꯦ ꯑꯩꯁꯨ
ꯄꯤꯗ
ꯄꯤꯛꯑꯁꯨ ꯍꯥꯏꯕꯗꯤꯁꯤꯡꯅꯗꯤ ꯆꯥꯕ ꯂꯣꯏꯔꯀꯥꯟꯗ ꯉꯥꯏꯍꯥꯛꯇꯪ ꯂꯩꯔꯀꯥꯟꯗ ꯄꯨꯛꯗꯣ ꯆꯥꯎꯕꯅꯦ ꯑꯗꯨ ꯌꯥꯝ ꯑꯣꯛꯄꯅꯦ
ꯎꯝ ꯎꯝ
ꯐꯥꯎꯗꯦꯕꯥ ꯀꯣ ꯇꯔꯤ ꯁꯁ ꯎꯕ ꯂꯥꯏꯇꯦ ꯑꯩꯕꯨꯀꯣ ꯂꯦꯡꯒꯤ ꯑꯃꯨꯛ ꯍꯨꯟꯗꯣꯛꯄꯥ ꯑꯩꯅ ꯕꯝꯗꯥ ꯑꯃꯨꯛ ꯐꯝꯕ ꯝꯗ ꯍꯟꯖꯔꯗꯤꯃꯣ ꯀꯜꯂ ꯍꯒ ꯆꯀꯅꯤ
ꯎ ꯅꯣꯏ ꯑꯗꯨ ꯅꯃꯗꯥ ꯌꯨꯝꯗ ꯕꯣꯜ ꯌꯦꯡꯕ ꯃꯤ ꯂꯩꯕ꯭ꯔꯥ ꯄꯣꯂꯤ ꯌꯦꯡꯕ
ꯇ ꯌꯥꯔꯦ
ꯍꯥ
ꯀꯔꯤ ꯍꯥꯏꯕ
ꯕꯣꯜ
ꯌꯥꯝꯗꯦ
ꯀꯅꯥ ꯍꯥ ꯃꯣꯏꯁꯨ ꯏꯇ꯭ꯔꯦꯁ ꯗ꯭ꯔꯦꯁ ꯂꯩꯕ꯭ꯔꯥ
ꯂꯩꯕꯨꯗꯤ ꯂꯩꯌꯦ ꯃꯣꯏ ꯑꯗꯨꯝ ꯌꯦꯡꯉꯦ ꯑꯩꯗꯤ ꯌꯥꯡꯗꯦ
ꯍꯟꯗꯛꯀꯤ ꯋꯥꯔꯜ ꯀꯞꯁꯦ ꯑꯁ ꯊꯦꯡꯅ ꯂꯩꯕꯒꯤꯀꯣ ꯃꯦꯠꯁ
ꯎꯝ ꯌꯥꯡꯅꯤꯡꯉꯥꯏ ꯃꯤ ꯂꯩꯇꯕ ꯃꯥꯜꯂꯦ
ꯅꯠꯇꯦ ꯇꯨꯝꯕ ꯃꯇꯝꯗꯣ ꯐꯔꯛ ꯇꯥꯏꯌꯦꯕ
ꯑꯣ ꯇꯦ ꯀꯣ ꯇꯣ ꯍꯈꯣꯏ ꯊꯨꯅ ꯂꯥꯎꯒꯅꯤ ꯃꯥ ꯊꯅ ꯂꯒꯅꯤ
ꯄꯉ ꯉꯥꯡꯗꯥꯅꯁꯨ
ꯀꯅꯥꯕꯨꯅ
ꯏ ꯅꯨꯄꯤꯀꯣ ꯅꯨꯄꯤ ꯑꯃ ꯂꯩꯕ ꯃꯥꯁꯨ ꯍꯧꯖꯤꯛ ꯀꯣꯜ ꯁꯦꯟꯇꯔ ꯍꯥꯡꯒꯅꯤ
ꯀꯅꯥꯅꯣ ꯃꯥꯗ
ꯃꯥꯁꯦ ꯑ ꯂꯎ ꯆꯠꯄ ꯀꯥꯟꯗ꯭ꯔ ꯀꯔꯤꯗꯥꯥ ꯕꯦꯡꯀꯣꯋꯥꯏ ꯍꯥꯏꯕꯗꯣ
ꯑꯥ
ꯑꯗꯨ ꯑꯗꯨꯅꯦ ꯎ
ꯗꯨꯀꯥꯟ ꯂꯣꯟꯈ꯭ꯔꯦꯅꯦ ꯑꯩ ꯀ꯭ꯋꯥ ꯆꯥꯒꯦ ꯇꯧꯕꯅꯦ
ꯑꯦ ꯀꯋꯥ ꯆꯥꯕ꯭ꯔꯥꯅꯦ
ꯎꯝ
ꯑꯔ
ꯍꯥ
ꯅꯪ ꯀ꯭ꯋꯥ ꯆꯥꯔꯗꯤ ꯊꯝꯂꯒꯦ
ꯅꯠꯇꯦ ꯑꯩꯁꯦ ꯃꯤꯥ ꯃꯤꯊꯥ ꯄꯥꯟꯅꯦꯕ
ꯎꯝ ꯑ ꯎꯝ
ꯑ
ꯎ
ꯑꯁ ꯑꯩꯁꯨ ꯀꯋꯥ ꯂꯧꯔꯒꯦ ꯅꯪꯁꯨ ꯌꯦꯡꯅꯤꯡꯉꯣꯀꯣ ꯕꯥꯜ
ꯑꯩꯔꯣ
ꯑꯥ
ꯑꯗꯨꯗꯤ ꯌꯦꯡꯔꯣꯏ ꯑꯗ ꯍ ꯍꯒ
ꯃꯤ ꯌꯥꯝꯃꯦ ꯅꯪꯒꯤꯁꯦ ꯅ ꯀꯅꯥ ꯀꯅꯥ ꯀꯒꯅꯤ ꯣꯁ
ꯑꯩꯈꯣꯏ ꯔꯦꯟꯗ ꯂꯩꯕ ꯀꯥꯡꯝꯕꯨꯒ
ꯑꯣꯝ ꯑꯣ ꯑꯩꯈꯣꯏ ꯏꯆꯦꯅꯀꯣ ꯃꯥ ꯄꯣꯠ ꯊꯥꯔꯛꯂꯗꯤꯀꯣ
ꯎꯝ
ꯕꯤ ꯋꯥ ꯍꯥꯏꯌꯦ
ꯑꯩꯒꯤ ꯑꯃ ꯁꯦꯝꯕꯤꯕꯅꯦ ꯌꯥꯣꯏ ꯌꯥ ꯂꯧ ꯌꯥ ꯍꯣꯏ ꯀꯩꯗꯧꯉꯩꯅꯣ ꯍꯕꯨ ꯌꯥꯏ
ꯃꯥꯗꯣ ꯇꯦꯡꯈꯣꯏꯅꯦ ꯃꯣꯏ ꯅꯨꯄꯥꯗ ꯄꯤꯒꯗꯕ ꯅꯪꯅ
ꯍꯣꯏ ꯏꯝꯐꯥꯎꯗ ꯂꯩꯥꯛꯕ꯭ꯔ ꯑꯃ
ꯎꯝ ꯆꯤꯡꯃꯩꯔꯣꯡꯗ ꯂꯩ ꯍꯥꯏꯌꯦ
ꯕ ꯌꯥ ꯅꯣꯏ ꯊꯔꯥꯔꯦꯗꯤ ꯑꯃꯣ ꯍꯥꯏꯔꯣ
ꯍꯣꯏ ꯍꯥꯏꯕꯤꯌꯦ
ꯁꯪꯒꯥꯏ ꯉꯝ ꯃꯣꯏ ꯒꯥꯔꯤꯗꯁꯨ ꯊꯥꯔꯛꯄ ꯌꯥꯏ
ꯃꯣꯏ ꯇꯃꯦꯡꯂꯣꯡ ꯆꯠꯇꯦ
ꯑꯃ ꯍꯟꯗꯛ ꯇꯃꯦꯡꯂꯣꯡ ꯑꯃꯨꯛ ꯆꯦꯟꯈꯤ ꯑꯃꯨꯛ ꯇꯃꯦꯡꯂꯣꯡꯒꯤ ꯂꯥꯏꯟ ꯆꯦꯟꯕꯅꯦ ꯁꯤ ꯗꯤꯝꯊꯥꯎꯔꯥꯏꯗꯁꯨ ꯄꯤꯕꯤꯕ ꯌꯥꯏ ꯅꯠꯇ꯭ꯔꯒ ꯅꯣꯏ ꯅꯣꯏꯒꯤ ꯑꯪꯀꯜꯗꯣ ꯑꯃ ꯅꯍꯥꯟ ꯑꯩ ꯄꯣꯠ ꯊꯥꯔꯛ ꯗꯣ
ꯎꯝ ꯑꯩꯀꯣꯋꯥꯠꯄ ꯍꯧꯋꯥꯠꯂꯤꯉꯩꯗꯣ
ꯎꯝ
ꯌꯥꯗꯕ ꯑꯗꯨꯒꯤ
ꯅꯨꯡꯗꯥꯡꯗ ꯍꯥꯟꯅ ꯄꯤꯕꯤꯕ ꯌꯥꯏꯗꯅ
ꯑꯩꯗꯣ ꯃꯌꯨꯝ ꯃꯌꯨꯝꯗꯣ ꯃꯐꯝ ꯈꯪꯗꯕ
ꯅꯃꯥꯗ ꯍꯪꯕ ꯌꯥꯏꯗꯅ
ꯆꯠꯄ ꯑꯥ ꯆꯠꯅꯤꯡꯇ‌ꯦ
ꯑꯥ ꯅ‌ꯦ ꯕ‌ꯦꯡ ꯂꯩꯔꯤꯕꯨ ꯆ‍ꯦꯆ‍ꯦ
ꯃꯣꯏ ꯑꯥꯗ ꯂꯩꯕ ꯃꯥꯜꯂꯦ ꯑꯗꯨꯒꯤ ꯑꯩ ꯆꯠꯅꯤꯡ ꯇꯥꯕꯀꯣ
ꯐꯔꯦ ꯑꯗꯨꯗꯤ ꯑꯩ ꯑꯥ ꯑꯃꯨꯛ ꯇꯧꯔꯛꯀꯦꯑꯥꯅ ꯕꯣꯜ ꯌꯦꯡꯅꯕ ꯇꯧꯒꯦ ꯅꯨꯡꯉꯥꯏꯕ